ꯍꯜꯂꯣ ꯏꯗ
ꯑꯣ ꯇꯥꯏ ꯇꯥꯏ ꯇ ꯍꯦꯛ ꯀꯩ ꯍꯥꯏꯈꯤꯦꯗ ꯑꯃ ꯐꯣꯟ ꯇꯧꯔꯛꯄꯅꯦꯕꯣ
ꯏꯇꯥꯗ ꯑꯩꯁꯨ ꯀꯩꯅꯣꯝꯇ ꯁꯨꯝ ꯍꯥꯏꯅꯤꯡꯉ ꯇꯧꯔꯛꯄꯅꯦ ꯏꯇꯥꯕꯨ ꯀꯩ ꯇꯧꯔꯝꯃꯤꯅꯣ ꯍꯧꯖꯤꯛꯄꯣ
ꯏꯗ ꯑꯦꯗꯤ ꯇꯨꯝ ꯍꯧꯒꯠꯂꯒꯅꯦ ꯍꯟꯁꯥꯡ ꯁꯥꯖꯦꯜ ꯁꯥꯟꯅꯖꯦꯔꯅ ꯁꯨꯝ ꯇꯧꯔꯝꯕꯅꯦ ꯑꯗꯨꯗꯨꯒ ꯈꯣꯏꯃꯥ ꯍꯣꯏꯖꯨ ꯁꯨꯝ ꯃꯣꯏꯖꯨ ꯇꯝꯕꯤꯌꯨ ꯈꯣꯠꯂꯣ ꯍꯥꯏꯕ ꯑꯩꯅ ꯌꯣꯒ ꯈꯔ-ꯈꯔ ꯁꯥꯟꯅꯕꯗꯣ ꯑꯗꯨꯅ ꯃꯣꯏꯖꯨ ꯍꯧꯖꯤꯛꯀꯥꯟꯗ ꯑꯍꯟ ꯑꯣꯏꯁꯜꯂꯛꯑꯕꯅꯤꯅ ꯃꯁꯥ ꯃꯎꯗꯣ ꯇꯥꯡ-ꯇꯥꯡ ꯆꯤꯛꯄꯗꯣ ꯇꯧꯔꯛꯑꯦꯅ ꯑꯗꯨꯗꯒꯤ ꯃꯨꯁ ꯇꯥꯝꯃꯣ ꯈꯔ-ꯈꯔ ꯍꯧꯖꯤꯛ ꯌꯣꯒꯁꯟꯅꯕꯖꯦ ꯐꯩ ꯈꯣꯠꯂꯦ ꯍꯥꯏꯕꯗꯨꯗ ꯇꯥꯛꯄꯤꯒꯦꯅ ꯇꯧꯔꯝꯕꯅꯦ ꯑꯩꯗꯣ ꯏꯇꯥꯗꯤ ꯀꯩꯗꯧꯔꯝꯃꯤꯅ ꯍꯧꯖꯤꯛꯄꯨ
ꯑꯣ ꯑꯩ ꯇꯨꯝ ꯍꯧꯒꯠꯂꯛꯄꯒ ꯁꯨꯝ ꯊꯕꯛ ꯏꯪꯒꯥꯡ ꯂꯣꯏꯁꯤꯜꯂꯒ ꯂꯣꯏꯔꯒ ꯐꯝꯕꯗ ꯉꯥꯏꯔꯤꯌꯦ ꯏꯇꯥꯗ ꯕꯥꯅ ꯃꯣꯏ ꯁ꯭ꯀꯨꯜꯒꯤ ꯀꯣꯏꯕ ꯆꯠꯂꯣ ꯍꯥꯏꯕ ꯑꯗꯨꯗꯒꯤ ꯑꯩꯅ ꯑꯩ ꯏꯊꯟꯗꯗꯤ ꯆꯠꯄꯗꯣ ꯇꯜꯂꯦ ꯏꯇꯥ ꯑꯝꯇ ꯍꯪꯒꯤ ꯒꯤ ꯑꯈꯣꯏ ꯈꯔ ꯆꯠꯃꯤꯟꯅꯒꯦ ꯌꯥꯎꯒꯦꯅ ꯍꯥꯏ ꯑꯗꯨꯗꯨꯒꯤ ꯏꯇꯥꯗ ꯁꯪꯒꯗ꯭ꯔꯥ ꯆꯠꯂꯨꯁꯤꯔ ꯃꯐꯝ-ꯃꯐꯝꯗ ꯊꯝꯕꯥꯜ ꯆꯥꯐꯝꯗꯒ ꯃꯌꯥꯝ ꯌꯦꯡꯀꯅꯤ ꯑꯗꯨꯗꯒꯤ ꯀꯤꯀꯣꯝ ꯆꯥꯐꯝꯗꯨꯁꯨ ꯆꯠꯀꯅꯤ ꯍꯥꯏꯔꯛꯄ ꯑꯗꯨꯒ ꯂꯣꯛ ꯇꯥꯛꯇꯁꯨ ꯆꯠꯀꯅꯤ ꯍꯥꯏꯕ ꯑꯗꯨꯗꯨꯒꯤ ꯌꯦꯡꯉꯨꯖꯤꯔꯥ ꯆꯠꯄ ꯌꯥꯎꯔꯨꯁꯤꯔꯅ ꯍꯥꯏꯒꯅ ꯐꯣꯟ ꯇꯧꯔꯛꯏꯅꯦ ꯏꯇꯥꯗ
ꯎꯝ ꯏꯇꯥ ꯍꯣꯏ ꯑꯗꯨ ꯌꯥꯝꯗꯤ ꯌꯥꯏꯌꯦꯕꯀꯣ ꯑꯗꯣ ꯀꯩ ꯅꯨꯃꯤꯠꯀꯤ ꯑꯣꯏꯗꯣꯏꯅꯣ
ꯍꯌꯦꯡꯒꯤꯅꯨ
ꯁꯤꯇꯥ ꯅꯪꯖꯨ ꯍꯌꯦꯡꯒꯤ ꯊꯥꯕꯛꯕꯨ ꯑꯩꯈꯣꯏꯗꯧ ꯅꯃꯟꯗ꯭ꯔꯣ ꯈꯨꯗꯛꯇ ꯍꯩꯖꯤꯜꯂꯛꯏꯁꯤꯕꯣ ꯅꯨꯄꯥ ꯀꯌꯥꯃꯨꯛꯇꯤ ꯑꯣꯏꯅꯤ
ꯑꯥ ꯄꯩꯁꯥꯗꯤꯉꯣꯏꯕ ꯄꯥꯕꯨꯡꯅ ꯃꯥꯅ ꯃꯣꯏ ꯁ꯭ꯀꯨꯜꯒꯤ ꯆꯠꯄꯅꯤꯅ ꯐ꯭ꯔꯤꯗ ꯆꯠꯂꯣ ꯍꯥꯏꯌꯦ ꯑꯗꯨꯗꯨꯒꯤꯅꯤꯗ ꯑꯗꯨꯅꯦ ꯏꯊꯟꯗ ꯌꯥꯎꯕꯗꯨꯗꯤ ꯇꯟꯕ ꯑꯗꯩ ꯏꯇꯥ ꯍꯣꯏ ꯑꯗꯒꯤ ꯑꯈꯣꯏ ꯃꯈꯥꯊꯪꯒꯤ ꯏꯇꯥꯗꯨꯁꯨ ꯍꯪꯒꯦ ꯇꯧꯕ ꯑꯈꯣꯏ ꯈꯔ ꯆꯠꯂꯨꯁꯦꯅ ꯍꯥꯏꯒꯦꯅ ꯇꯧꯔꯛꯏꯅꯦ ꯅꯉꯣꯟꯗ ꯍꯥꯟꯅ ꯐꯣꯟ ꯇꯧꯔꯛꯏꯅꯤ ꯃꯥꯕꯨꯗꯤ ꯅꯛꯑꯥ ꯑꯃꯅꯤꯅꯤꯅ ꯑꯗꯨꯝ ꯑꯩ ꯍꯦꯛ ꯆꯠꯂ ꯍꯥꯏꯔꯨꯔꯒ ꯅ ꯐꯣꯟ ꯇꯧꯔꯔꯣꯏꯒꯦ ꯅꯪ ꯈꯔ ꯂꯥꯄꯄꯅꯤꯅ ꯐꯣꯟ ꯇꯧꯔꯒ ꯍꯥꯏꯒꯦꯅ ꯇꯧꯔꯛꯏꯅꯦ ꯏꯇꯥ
ꯍꯣꯏ ꯇꯥ ꯌꯥꯕꯨꯗꯤ ꯌꯥꯏꯌꯦ ꯑꯩꯗꯣ ꯑꯥꯈꯣꯏꯃꯥ ꯑꯣꯏꯅ ꯍꯥꯏꯐꯦꯞ ꯍꯌꯦꯡꯗꯣ ꯌꯥꯒꯗ꯭ꯔꯅ ꯍꯥꯏꯐꯦꯠꯇꯡ ꯍꯪꯉꯛꯈꯤꯒꯦ ꯍꯥꯏꯗꯤ ꯃꯣꯏ ꯊꯕꯛ ꯑꯃ ꯆꯠꯊꯣꯛꯄꯒꯤ ꯃꯤ ꯑꯃꯇ ꯂꯩꯇ꯭ꯔꯥꯗꯤ ꯐꯔꯛ ꯇꯥꯏꯗꯅ ꯑꯩꯗꯣ ꯌꯥꯕꯨꯗꯤ ꯌꯥꯅꯕ ꯑꯩ ꯑꯗꯨꯝ ꯁꯤꯜꯂꯛꯑꯒꯦ ꯍꯌꯦꯡꯗꯣ ꯑꯗꯣ ꯍꯣꯔꯦꯟꯗ ꯄꯥꯎ ꯐꯥꯎꯔꯛꯑꯒꯦ ꯑꯩꯗꯣ ꯈꯣꯏꯃꯥ ꯍꯣꯏꯗ ꯍꯥꯏꯐꯦꯠ ꯍꯪꯉꯥꯡꯉꯦ ꯑꯗꯨꯒ ꯃꯔꯣꯟꯗꯣ
ꯍꯣꯏ ꯎ ꯉ ꯅꯁꯨ ꯌꯥꯅꯕ ꯎꯝ ꯑꯥ-ꯑꯩ-ꯑꯩꯅꯁꯨ ꯐꯣꯟ ꯇꯧꯔꯥꯑꯣ ꯇꯧꯕꯨꯗꯤ ꯇꯧꯔꯛꯀꯦ ꯑꯗꯨ ꯏꯃꯥꯗꯣ ꯍꯧꯖꯤꯛ ꯂꯩꯇꯕꯥꯔꯣ
ꯑꯣ ꯍꯣꯏ ꯑꯩꯈꯣꯏ ꯃꯥꯕꯨꯗꯤ ꯍꯧꯖꯤꯛꯄꯨꯗꯤ ꯂꯩꯌꯦ ꯑꯗꯣ ꯃꯥꯅ ꯌꯣꯒ ꯇꯥꯛꯄꯤꯔꯒ ꯉꯥꯛꯇꯪ ꯉꯟ ꯂꯣꯏꯕ ꯑꯣꯏꯅ ꯍꯪꯉꯒꯦ ꯏꯇꯥ
ꯑꯣꯊꯣ ꯅꯣꯏ ꯅꯥꯎ ꯍꯣꯏꯅ ꯂꯩ ꯏꯔꯛꯑꯣ ꯑꯉꯥꯅꯁꯦ ꯀꯣꯏ-ꯀꯣꯏ ꯆꯠꯅꯤꯡꯉꯝꯒꯅꯤꯅꯦ ꯑꯗꯣ ꯃꯣꯏꯗꯤ ꯌꯥꯎꯅꯤꯡꯕ ꯁ꯭ꯀꯨꯜ ꯆꯠꯂꯣꯏꯗꯕ ꯑꯣꯏꯔꯒꯗꯤ ꯆꯠꯂꯨꯖꯤ ꯈꯣꯠꯂꯨꯖꯦꯅ ꯍꯥꯏꯌꯣ ꯅꯪ ꯅꯍꯥꯟꯗ ꯑꯉꯥꯡꯈꯩꯗꯨꯁꯨ
ꯑꯣ ꯍꯥꯏꯒꯦ-ꯍꯥꯏꯒꯦꯗ ꯏꯇꯥ ꯗꯨꯕꯨꯗꯤ ꯌꯥꯔꯛꯀꯅꯤꯗ ꯑꯗꯨꯕꯨꯗꯤ ꯑꯗꯨꯝ ꯐꯖꯅ ꯍꯥꯏꯕꯗ ꯑꯗꯨ ꯑꯩꯅ ꯐꯖꯅ ꯑꯗꯨꯝ ꯌꯥꯔꯛꯀꯅꯤꯗ ꯑꯗꯨꯕꯨꯗꯤ
ꯅꯪꯃꯣ ꯃꯐꯝ ꯀꯥꯏ -ꯀꯥꯏꯗ ꯆꯪꯅꯤꯡꯒꯦ ꯑꯩꯈꯣꯏꯅꯁꯨ ꯑꯄꯥꯝꯕ ꯈꯜꯂꯣꯅ ꯍꯥꯏꯔꯛꯄꯅꯦ ꯑꯈꯣꯏ ꯄꯥꯕꯨꯡꯅ
ꯎꯝ ꯑꯗꯨꯕꯨꯗꯤ ꯑꯗꯨꯝ ꯅꯣꯏ ꯆꯠꯄ ꯑꯗꯨꯝ ꯀꯩꯝ ꯀꯥꯏꯗꯦꯅ ꯑꯗꯨꯝ ꯏꯌꯥꯏ-ꯌꯥꯏꯗ ꯑꯗꯨꯒꯤ ꯋꯥꯅꯤ ꯀꯩꯝꯇ ꯑꯗꯨꯒꯨꯝꯕ ꯍꯥꯏꯗꯤ ꯑꯗꯨꯝ ꯂꯩꯇꯦ ꯍꯥꯏꯇꯥꯔꯦ ꯑꯗꯨꯝ ꯆꯠꯇꯕꯁꯨ ꯀꯨꯏꯔꯕꯅꯤꯅ ꯅꯣꯡꯐꯥꯗꯣꯛ ꯀꯣꯏꯊꯣꯛꯄꯅꯤꯅ ꯑꯗꯨꯝ ꯆꯠꯄꯗꯣ ꯍꯥꯟꯅ ꯆꯠꯈꯤꯕ ꯑꯣꯏ ꯇꯥꯔꯒꯁꯨ ꯑꯗꯨꯝ ꯆꯠꯇꯕ ꯀꯨꯏꯔꯕꯅꯤꯅ ꯑꯗꯨꯝ ꯐ꯭ꯔꯦꯁ ꯑꯣꯏꯕ ꯌꯥꯏꯅ ꯍꯥꯏꯗꯤ ꯑꯗꯨ ꯁꯥꯁꯨ ꯁꯥꯒꯠꯂꯛꯄꯅꯤꯅ ꯑꯗꯨꯝ ꯑꯗꯨꯝ ꯌꯥꯏꯅꯦꯗ ꯑꯗꯨꯒꯤꯗꯤ ꯑꯀꯥꯏꯕ ꯀꯩꯝ ꯂꯩꯇꯦ ꯍꯧꯖꯤꯛ ꯍꯧꯖꯤꯛꯄꯨ ꯀꯔꯤ ꯍꯣꯠꯅꯔꯤꯒꯦ
ꯎꯝ ꯑꯩꯗꯣ ꯑꯉꯥꯡ ꯇꯨꯏꯁꯟ ꯇꯧꯔꯤ ꯑꯗꯨꯒ ꯐꯤꯁꯨ ꯁꯥꯏ ꯑꯗꯨꯒ ꯑꯥ ꯕꯖꯥꯔꯗꯒꯤ ꯑꯩꯈꯣꯏ ꯃꯥꯅ ꯐꯤ ꯃꯥꯅ ꯃꯈꯣꯡ ꯅꯨꯡꯉꯥꯏꯇꯕꯅꯤꯅ ꯊꯕꯛ ꯈꯨꯗꯤꯡꯃꯛ ꯑꯩꯉꯣꯟꯗ ꯃꯥꯅ ꯃꯈꯣꯡꯗꯨ ꯅꯥꯔꯅꯤꯅ ꯆꯠꯄꯗꯣ ꯌꯥꯕ ꯑꯩ ꯏꯃꯥꯒꯤ ꯃꯍꯨꯠ ꯁꯤꯜꯂꯒ ꯊꯕꯛ ꯑꯇꯩ ꯃꯌꯥꯝ ꯇꯧꯔꯒ ꯂꯩꯕꯒꯤ ꯑꯩꯁꯦ ꯑꯗꯨꯗ ꯊꯣꯔꯛꯄꯁꯨ ꯉꯝꯗ꯭ꯔꯦ ꯍꯥꯟꯅꯗꯤ
ꯑꯩꯈꯣꯏꯒꯤꯅ ꯆꯥꯛ ꯏꯁꯤꯡ ꯆꯥ ꯍꯥꯏꯕꯗꯣ ꯐꯪꯗ꯭ꯔꯦ ꯍꯧꯖꯤꯛꯇꯤ ꯌꯧꯁꯜꯂꯛꯑꯕꯅꯤꯅ ꯇꯧ ꯍꯥꯏꯕꯗꯤ ꯂꯥꯏꯔꯤꯛ ꯀꯟꯅ ꯇꯝꯃꯤ꯫ ꯑꯣꯏꯕꯅꯤꯅ ꯃꯣꯏꯗꯗꯤ ꯑꯃꯨꯛ ꯀꯃꯥꯏꯅ ꯅꯝꯁꯤꯜꯂꯨꯅꯤ ꯂꯥꯏꯔꯤꯛ ꯇꯝ ꯂꯩꯔꯕꯅꯤꯅꯥ ꯃꯣꯏꯅꯥ ꯑꯗꯨꯝ ꯑꯩꯁꯨ ꯉꯝꯃꯣꯏ ꯍꯥꯏꯕꯗꯨꯣ ꯉꯝꯗ꯭ꯔꯕ ꯑꯗꯨꯝ ꯍꯣꯏꯌꯦꯅ ꯏꯃꯥ ꯑꯗꯨ ꯃꯥꯥꯏ ꯃꯥꯥꯏꯒꯤ ꯇꯧꯔꯒ ꯂꯩꯅꯤ ꯍꯜꯂꯣ ꯇꯥꯕ꯭ꯔꯣ